ꯎꯝ ꯍꯜꯂꯣ
ꯀꯔꯤ ꯇꯧꯔꯤꯕꯅꯣ
ꯑꯩ ꯍꯧꯖꯤꯛꯇꯤ ꯊꯕꯛ ꯇꯧꯗꯦ ꯌꯨꯝꯗ ꯂꯩꯌꯦ
ꯅꯨꯡꯉꯥꯏꯔꯤꯕ꯭ꯔꯣ ꯑꯩꯁꯨ ꯑꯗꯨꯝ ꯌꯨꯝꯗ ꯐꯝꯃ ꯂꯩꯌꯦ
ꯑ ꯇꯨꯝꯕ ꯃꯥꯜꯂꯦꯗ ꯅꯈꫭꯟꯗꫭ
ꯑꯩ ꯇꯣꯝꯗꯦꯗ ꯑꯗꯨꯝ ꯐꯃꯨꯡꯗ ꯐꯝꯃꯒ ꯂꯩꯕꯗꯣ
ꯑꯥ
ꯑꯗꯨꯒꯤꯅꯦ
ꯑꯦ ꯑꯦ ꯍꯣꯏ ꯉꯁꯤꯗꯤ ꯑꯩꯁꯨ ꯉꯁꯤꯗꯤ ꯊꯕꯛ ꯊꫭꯛꯇ ꯊꯣꯛꯇꯦ ꯑꯗꯨꯝ ꯌꯨꯝꯗ ꯂꯩꯌꯦ
ꯑꯥ
ꯍꯟꯗꯛꯀꯥꯟꯁꯦ ꯅꯈꯣꯏꯒꯤ ꯂꯩꯀꯥꯏꯗꯤ ꯅꯨꯡꯉꯥꯏꯕ꯭ꯔꯣ ꯀꯃꯥꯏ ꯇꯧꯕ꯭ꯔꯣ
ꯑꯗꯨꯝ ꯅꯨꯡꯉꯥꯏꯌꯦꯗ
ꯎꯝ
ꯅꫭꯏꯗꯤ ꯅꯨꯡꯉꯥꯏꯔꯤꯕ꯭ꯔꯥ
ꯑꯁ ꯅꯨꯡꯉꯥꯏꯔꯦ ꯍꯥꯏꯕ ꯇꯥꯔꯦꯗꯅ ꯀꯔꯤ ꯇꯧꯔꯅꯤ ꯍꯟꯗꯛꯀꯥꯟꯗꯤ ꯕꫭꯜ ꯃꯠ ꯇꯝꯅꯤꯅ ꯕꯣꯜ ꯌꯦꯡꯉꯦ ꯑꯃꯨꯛꯀꯥꯏ ꯆꯥꯔꯦ ꯑꯃꯨꯛ ꯍꯧꯒꯠꯂꯦ ꯇꯨꯝꯃꯦ ꯃꯇꯝꯒꯤ ꯃꯇꯨꯡ ꯏꯟꯅꯀꯣ ꯑꯇꯣꯞꯄ ꯊꯕꯛꯁꯨ ꯁꯨꯗ꯭ꯔꯦ ꯍꯟꯗꯛꯀꯥꯟꯗꯤ
ꯄ ꯌꯦꯡꯉꯗꯤ ꯇꯨꯝꯕꯁꯨ ꯐꯪꯗꯕꯅꯤ
ꯑꯗꯨ ꯑꯗꯨꯅꯅꯦ ꯃꯤ ꯌꯥꯝꯔꯒ ꯌꯦꯡꯕꯗꯣ ꯌꯥꯝ ꯅꯨꯡꯉꯥꯏꯕ ꯍꯥꯏꯕ ꯇꯥꯔꯦꯗꯅ
ꯎꯝ ꯅꯨꯡꯉꯥꯏꯌꯦ ꯆꯨꯝꯃꯦ
ꯅꯈꯣꯏꯗꯤ ꯌꯦꯡꯗ꯭ꯔꯣ
ꯑꯩꯗꯤ ꯍ ꯌꯦꯡꯕꯨꯗꯤ ꯌꯦꯡꯉꯦꯕ ꯑꯗꯣ ꯂꯥꯁ ꯃꯤꯠꯁꯇꯨ ꯉꯥꯛꯇ ꯌꯦꯡꯕ ꯉꯔꯥꯡꯒꯤꯗꯨ ꯉꯥꯛꯇ
ꯃ ꯀꯔꯤ ꯀꯒꯥꯔꯤꯒꯤꯅꯣ ꯉꯔꯥꯡꯒꯤ ꯈꯛ ꯌꯦꯡꯕꯁꯤꯅ
ꯑꯩꯗꯤ ꯣꯗ ꯏꯟꯇꯦꯁ ꯌꯥꯎꯗ ꯃꯈꯀ ꯇꯅꯦ
ꯍꯥꯏꯗꯤ ꯕꯣꯜ ꯁꯥꯟꯅꯕ ꯍꯩꯗ꯭ꯔꯁꯨ ꯌꯦꯡꯕꯗꯤ ꯑꯗꯨꯝ ꯌꯦꯡꯕ
ꯕꯣꯜꯗꯤꯤ ꯇꯜꯂꯦ ꯑꯩꯗꯤ ꯑꯗꯨꯒꯤꯅꯤ ꯗ ꯅꯣꯏꯗꯤ ꯀꯥꯏ ꯅꯣꯏ ꯈꯨꯗꯤ ꯀꯥꯏ ꯂꯝ ꯀꯥꯏ
ꯍꯥꯏ ꯑꯩꯗꯤ ꯑꯩꯈꯣꯏꯗꯤ ꯆꯤꯡꯗꯒꯤꯅꯦꯕꯀꯣ ꯍꯧꯖꯤꯛꯁꯦ ꯏꯝꯐꯥꯜꯗ ꯂꯩꯕ
ꯑꯣ
ꯑꯉꯥꯡꯁꯤꯡ ꯁ꯭ꯀꯨꯜꯒ ꯍꯟꯕꯒꯤ ꯑꯁꯤꯗ ꯑꯗꯨꯝ ꯂꯩꯕꯅꯤꯗ
ꯑ ꯅꯨꯡꯉꯥꯏ
ꯅꯪꯗꯤꯪ ꯍꯣꯏ ꯏꯝꯐꯥꯜꯗꯤ ꯑꯗꯨꯝ ꯂꯩꯕ ꯅꯨꯡꯉꯥꯏꯌꯦꯗꯀꯣ ꯆꯤꯡ ꯍꯦꯟꯅꯗꯤ
ꯑꯩꯁꯨ ꯑꯗꯨꯝ ꯏꯝꯐꯥꯜꯗ ꯂꯩꯌꯦ ꯀꯣꯂꯦꯖ ꯇ ꯑꯃꯔ ꯈꯛꯀꯣ
ꯑꯣ ꯐꯥꯏꯅꯦ ꯇꯝꯔꯤꯉꯩꯗ ꯐꯖ ꯐꯖꯅ ꯇꯥꯝꯊꯣꯛꯑꯣ
ꯍꯥ
ꯀꯣꯂꯦꯖ ꯇꯝꯕ ꯃꯇꯝꯗꯅꯦ ꯅꯨꯡꯉꯥꯏꯕ ꯍꯥꯏꯕꯁꯦ ꯑꯗꯨ ꯑꯗꯨ ꯍꯦꯜꯂꯗꯤ ꯍꯣꯏ ꯅꯨꯡꯉꯥꯏꯔꯝ ꯌꯥꯏꯗꯣ ꯑꯣꯏꯔꯁꯨꯒꯣ
ꯎꯝ
ꯏꯊꯇ ꯒꯤ ꯍꯣꯠꯅꯕꯒ ꯃꯤ ꯑꯇꯣꯞꯄꯒꯒꯤ ꯍꯣꯠꯅꯕꯒꯗꯤ ꯈꯦꯠꯅꯩꯗꯅꯀꯣ
ꯍꯣꯏ ꯌꯥꯝ ꯈꯦꯅꯩꯦ ꯆꯨꯝꯃꯦ
ꯎꯝ ꯑꯗꯨꯅ ꯁꯥꯔꯚꯤꯁꯁꯨ ꯐꯪꯅꯤꯉ ꯀꯟꯅ ꯍꯣꯠꯅꯔꯣ ꯅꯣꯂꯦꯖ ꯀꯥ ꯈꯣꯏꯗꯤ ꯐꯖ ꯐꯖꯅ ꯀꯥꯔꯒꯀꯣ
ꯍ
ꯑꯗꯨ ꯅꯠꯇ꯭ꯔꯗꯤ ꯍꯗꯀꯥꯟꯗꯤ ꯄꯩꯁꯥ ꯌꯥꯎꯗ꯭ꯔꯗꯤ ꯍꯤꯡꯕ ꯌꯥꯗ꯭ꯔꯦꯅꯦ
ꯆꯨꯝꯃꯦ ꯌꯥꯗ꯭ꯔꯗꯤ ꯍꯤꯡꯕ ꯌꯥꯗ꯭ꯔꯦ ꯄꯩꯥ ꯂꯩꯇ꯭ꯔꯗꯤ
ꯑꯩꯈꯣꯏꯅ ꯅꯥꯔꯛꯄ ꯃꯇꯝꯗꯁꯨ ꯄꯩꯁꯥ ꯌꯥꯎꯗ꯭ꯔꯗꯤ ꯁꯤꯒꯅꯤ ꯁꯤ ꯏ
ꯔꯝꯃꯦ
ꯅꯗ꯭ꯔꯥ ꯐꯒꯗꯧꯕ ꯂꯥꯏꯅꯥ ꯑꯣꯏꯔꯁꯨ ꯄꯩꯁꯥ ꯌꯥꯎꯗ꯭ꯔꯕꯅꯤꯅꯀꯣ ꯎꯄꯥꯏ ꯎꯄꯥꯏ ꯂꯩꯅꯔꯛꯇꯦꯕ
ꯆꯨꯝꯃꯦ ꯆꯨꯝꯃꯦ
ꯐꯖꯅ ꯇꯝꯃꯣ
ꯋꯥꯕꯁꯨ ꯋꯥꯕꯅꯤꯗ ꯄꯦꯔꯦꯟ ꯇꯧꯕꯗꯤꯀꯣ
ꯎꯝ
ꯈꯪꯉꯦ ꯄꯁꯥꯏ ꯄꯩꯁꯥ
ꯎꯝ
ꯄꯩꯁꯥ ꯈꯔ ꯂꯩꯔꯗꯤ ꯈꯔ ꯂꯩꯕꯁꯨ ꯅꯨꯡꯉꯥꯏꯌꯦ
ꯍꯣꯏ ꯀꯒꯥꯔꯤꯁꯨ ꯂꯩꯗ꯭ꯔꯁꯨ ꯄꯩꯁꯥꯗꯣ ꯑꯩꯈꯣꯏꯒꯤ ꯈꯨꯠꯇ ꯂꯩꯔꯗꯤ ꯀꯣ ꯋꯥꯈꯟꯗꯣ ꯑꯗꯨꯝ ꯆꯥꯎꯍꯜꯂꯦꯗꯅ
ꯍꯣꯏ
ꯅꯠꯇ꯭ꯔ
ꯆꯨꯝꯃꯦ
ꯍꯣꯁꯇꯦꯜꯒꯤ ꯍꯧꯖꯤꯛ ꯍꯣꯁꯇꯦꯜꯗ ꯂꯩꯕꯈꯣꯏꯗꯤ ꯆꯥꯛ ꯌꯦꯟꯁꯥꯡꯗꯤ ꯀꯃꯥꯏꯅ ꯇꯧꯕꯔꯣ
ꯀꯩ ꯑꯩꯗꯤ ꯑꯗꯣ ꯏꯃꯥ ꯈꯣꯏꯗ ꯂꯩꯕ ꯍꯣꯁꯇꯦꯜ ꯂꯩꯇꯕ
ꯎꯝ
ꯑꯗꯨꯝ ꯂꯩꯌꯦ ꯏꯃꯥ ꯈꯣꯏ ꯌꯨꯝꯗ ꯂꯩꯕꯀꯣ
ꯎꯝ
ꯑꯩꯒꯤ ꯏꯃꯥꯗꯣ ꯃꯥꯒꯤ ꯃꯅꯥꯎꯅꯨꯄꯤꯗꯣ ꯁꯤ ꯏꯝꯐꯥꯜꯗ ꯃꯌꯨꯝ ꯄꯥꯜꯂꯛꯄ ꯑꯗꯨꯒꯤ ꯃꯥꯏ ꯃꯅꯥꯛꯇ ꯑꯩꯅ ꯂꯩꯕ
ꯎꯝ ꯐꯩꯅꯦꯀꯣ ꯑꯃꯔꯣꯝ ꯍꯥꯏꯔꯗꯤ ꯆꯤꯡꯗ ꯗꯔꯀꯥꯔ ꯇꯥꯕ ꯃꯇꯝꯗꯁꯨ ꯀꯥꯕ ꯑꯁꯤ ꯇꯝꯄꯥꯛꯇꯁꯨ ꯑꯃꯨꯛꯀ ꯂꯥꯛꯄ ꯃꯇꯝꯗ ꯑꯩꯈꯣꯏꯒꯤ ꯏꯃꯨꯡ ꯂꯩꯔꯗꯤ ꯌꯥꯝ ꯅꯨꯡꯉꯥꯏꯗꯅ
ꯍꯣꯏ
ꯅꯠꯇ꯭ꯔꯥ
ꯊꯔꯝꯃꯦ
ꯁꯥꯒꯥꯏ ꯍꯥꯏꯕꯁꯦ ꯁꯤꯅꯤ
ꯎꯝ ꯎꯝ ꯆꯦ ꯈ꯭ꯋꯣꯏꯗꯤ ꯆꯤꯡ ꯀꯔꯤ ꯆꯤꯡꯗꯒꯤꯅꯣ
ꯑꯩꯈꯣꯏꯗꯤ ꯆꯤꯡ ꯑꯗꯒꯤ ꯇꯃꯦꯡꯂꯣꯡ ꯗꯤꯁꯇ꯭ꯔꯤꯛ ꯑꯣꯏꯌꯦꯗ
ꯀꯔꯤ ꯑꯩꯁꯨ ꯇꯃꯦꯡꯂꯣꯡ ꯗꯤꯁꯇ꯭ꯔꯤꯛ ꯑꯣꯏꯌꯦ
ꯑꯣ ꯑꯩꯈꯣꯏ ꯑꯣ ꯑꯦ ꯑꯦ ꯑꯣ ꯑꯣ ꯑꯩꯈꯣꯏꯅ ꯇꯨꯃꯦꯡꯂꯣꯡ ꯗꯥꯏꯂꯣꯡ ꯈꯪꯉꯤꯀꯣ
ꯑꯣ ꯈꯪꯉꯦ
ꯑꯗꯨ ꯑꯗꯨꯔꯣꯝꯗꯒꯤ ꯑꯣꯏꯕ
ꯑꯥ
ꯅꯪꯗꯤ ꯑꯗꯣ ꯑꯣꯏꯗꯤ ꯍꯟꯗꯛ ꯀꯥꯟꯗꯁꯤ ꯏꯁ ꯇ꯭ꯔ
ꯎꯝ ꯑꯗꯨꯝ ꯑꯗꯨꯝ ꯂꯩꯌꯦ ꯏꯝꯐꯥꯜꯗ
ꯑꯣ ꯆꯤꯡꯗ ꯆꯠꯂꯗꯤ ꯅꯈꯣꯏꯒꯤ ꯅꯣꯡꯕꯥꯒꯤ ꯑꯥ ꯍꯥꯎ ꯍꯥꯎꯕ ꯄꯨꯕꯤꯔꯛ ꯑꯣ ꯌꯥꯈꯣꯏꯔꯝꯒꯤ ꯂꯤꯆꯤꯒꯨꯝꯕꯁꯨ ꯐꯖꯅ ꯄꯥꯜꯂꯤ ꯍꯥꯏꯔꯅꯀꯣ
ꯑ ꯂꯤꯆꯤ ꯑꯗꯨꯋꯥꯏ ꯑꯗꯨꯒꯨꯝꯕꯗꯤ ꯄꯥꯟꯗꯦ ꯂꯥꯏ ꯀꫭ ꯀꯣꯝꯂꯥꯒꯨꯝꯕ ꯑꯗꯨ ꯅꯠꯇ꯭ꯔꯒ ꯍꯩꯅꯧꯒꯨꯝꯕ ꯑꯗꯨꯒꯨꯝꯕꯗꯤ ꯄꯥꯜꯂꯤ ꯌꯥꯝ꯫
ꯎ ꯀꯣꯝꯂꯥꯁꯨ ꯊꯥꯕ꯭ꯔꯣ꯫
ꯍꯣꯏ ꯊꯥꯌꯦ ꯀꯣꯝꯂꯗꯤ ꯌꯥꯝ꯫ ꯌꯥꯝ ꯊꯥꯏꯌꯦ ꯃꯤꯒꯤꯁꯨ꯫
ꯎꯝ꯫
ꯎꯏ ꯌꯥꯝ ꯐꯔꯦ꯫
ꯑꯗꯣ ꯅ ꯅꯈꯣꯏꯔꯣꯝꯗꯗꯤ ꯅꯨꯡꯁꯥꯗꫭ ꯁꯥꯕꯅꯤꯅ ꯊꯨꯝꯁꯨ ꯊꯨꯝꯔꯝꯒꯅꯤꯅꯀꯣ꯫
ꯎꯝ ꯌꯥꯝ ꯊꯨꯝꯕꯅꯤ꯫
ꯑꯗꯨꯅꯤ꯫ ꯊꯨꯝꯕꯁꯦ ꯌꯥꯝ ꯍꯥꯎꯕꯅꯤꯅꯦ ꯑꯗꯨꯅ ꯃꯤꯁꯤꯡꯅ ꯑꯣꯔꯦꯟꯁ ꯐꯦꯁꯇꯤꯚꯦꯜ ꯑꯣꯏꯕ ꯀꯥꯟꯗ ꯄꯨꯊꯣꯛꯄꯗꫭꯀꫭ꯫
ꯎꯝ꯫ ꯈꫭꯏꯁꯨ ꯑꯗꯨꯝ ꯆꯠꯂꯦꯗ ꯑꯣꯔꯦꯟꯖ ꯐꯦꯁꯇꯤꯚꯦꯜꯒꯤꯁꯨ ꯀꯣ ꯈꫭꯏ꯫ ꯈꯨꯟ ꯈꫭꯏ ꯈꯨꯟꯗꯒꯤ ꯑꯗꯨꯝ ꯂꯧꯔꯒ ꯂꯥꯛꯄꯁꯨ ꯂꯩꯌꯦ꯫ ꯈꯣꯏ ꯁꯥꯏꯠꯇꯒꯤ ꯝ ꯅꯨꯡꯕꯥ ꯅꯨꯡꯕꯥ ꯂꯣꯟꯗꯒꯤ
ꯅꯈꯣꯏ ꯅꯨꯡꯕꯥꯒꯤ ꯎ ꯃꯣꯔꯣꯛꯁꯨ ꯌꯥꯝ ꯁꯥꯏꯅꯦꯀꯣ꯫
ꯍꯣꯏ ꯁꯥꯕꯅꯤ꯫
ꯅꯍꯥꯟꯗꯣ ꯑꯩꯈꯣꯏꯁꯨ ꯂꯩꯌꯦꯕꯀꯣ꯫
ꯍꯥ꯫
ꯑꯃ ꯑꯁꯤꯗ ꯂꯩꯔꯒ ꯑꯈꯣꯏꯅ ꯁꯤꯗ ꯆꯥꯕꯒꯗꯤ ꯈꯦꯠꯅꯕꯀꯣ꯫ ꯑꯗꯨꯒꯤ ꯃꯞ ꯃꯄꯨꯝ ꯑꯃ ꯑꯅꯤ ꯑꯗꯨꯝ ꯍꯥꯞ ꯁꯥꯗꯕꯅꯤꯅ ꯑꯅꯤ ꯑꯍꯨꯝ ꯑꯗꯨꯝ ꯍꯥꯞꯄꯅꯤꯅ ꯑꯅꯤ ꯑꯍꯨꯝ ꯊꯥꯕ ꯃꯇꯝꯗꯗꯤ ꯑꯁ ꯆꯥꯕ ꯁꯨꯛꯌꯥ ꯌꯥꯗꯔꯦ꯫
ꯎꯝ ꯌꯥꯝ ꯁꯥꯕꯅꯤ ꯃꯣꯔꯣꯛꯇꯤ ꯎꯝ꯫
ꯌꯥꯝ ꯁꯥꯌꯦ꯫ ꯑꯗꯨꯒꯤ ꯀꯥꯅꯩꯅ ꯀꯥꯅꯩꯌꯦꯕ ꯑꯁꯣꯝꯗ ꯂꯧꯕꯅꯀꯣ꯫ ꯁꯤꯗ ꯃꯄꯨꯝ ꯑꯅꯤ ꯑꯍꯨꯝ ꯆꯥꯒꯗꯕꯗꯣ ꯁꯣꯝꯗꯒꯤꯗꯤ ꯑꯃꯈꯛ ꯆꯥꯔꯦꯗꯅ꯫
ꯍꯣꯏ ꯅꯨꯡꯁꯥ ꯁꯥꯕꯅꯤꯅꯀꯣ ꯋꯦꯗꯔꯗꯣ ꯑꯗꯨꯒꯤꯅꯦ ꯃꯔꯣꯛꯁꯨ ꯑꯗꯨꯝ ꯁꯥꯕꯅꯤ꯫
ꯎꯝ ꯍꯩꯁꯤꯡꯁꯨ ꯊꯨꯝꯕꯥ ꯀꯣ꯫
ꯎꯝ꯫
ꯑꯗꯨꯒ ꯅꯈꯣꯏ ꯅꯣꯡꯕꯥꯗꯤ ꯑꯃꯔꯣꯝ ꯍꯥꯏꯔꯗꯤ ꯌꯥꯝ ꯐꯩꯗ꯫ ꯂꯝꯕꯤꯁꯨ ꯌꯥꯝꯃꯦ꯫
ꯎꯝ ꯑꯗꯒꯟꯇꯅꯤꯇ ꯅꯨꯡꯕꯥꯒꯤ ꯑꯦꯠꯕꯥꯟꯇꯦꯁꯗꯤ꯫
ꯎꯝ ꯏꯅꯥ ꯈꯨꯟꯕꯁꯨ ꯄꯩꯁꯥ ꯄꯥꯏꯕꯁꯨ ꯌꯥꯝꯔꯝꯒꯅꯤꯀꯣ꯫
ꯍꯣꯏ ꯌꯥꯝꯃꯦ ꯄꯩꯁꯥ ꯄꯥꯏꯕ ꯃꯤ ꯌꯥꯝ ꯂꯩꯌꯦ꯫
ꯎꯝ꯫ ꯍꯥꯏꯕꯗꯤ ꯕꯤꯖꯤꯅꯦꯁ ꯇꯧꯕꯁꯨ ꯅꯨꯡꯉꯥꯏꯔꯦꯗꯅ ꯑꯥꯗꯗꯤ꯫
ꯍꯣꯏ ꯌꯥꯝ ꯂꯩꯌꯦ꯫
ꯎꯝ꯫ ꯏꯝꯐꯥꯜꯗꯒꯤ ꯊꯥꯕ ꯌꯥꯗ꯭ꯔꯁꯨ ꯖꯤꯔꯤꯔꯣꯝꯗꯒꯤ ꯊꯥꯔꯛꯄꯕꯣ꯫
ꯎꯝ꯫
ꯑꯗꯨꯒ ꯑꯗꯨ ꯋꯥꯏꯒꯤ ꯎꯝ ꯎꯝ ꯀꯔꯤ ꯍꯥꯏꯁꯤꯔ ꯈꯨꯟ ꯈꯨꯟ ꯃꯆꯥ ꯃꯆꯥ ꯂꯩꯕꯁꯤꯡꯗꯨꯁꯨ ꯑꯗꯨꯗ ꯑꯗꯨꯝ ꯃꯖꯥ ꯀꯥꯔꯝ ꯃꯅꯤꯅ
ꯎꯝ
ꯍꯥꯏ ꯕꯤꯁꯅꯦꯁ ꯑꯆꯧꯕ ꯇꯧꯕ ꯌꯥꯔꯦꯅꯦ ꯅꯈ ꯈꯣꯏꯒꯤ ꯈꯨꯟꯗꯤ
ꯇꯧꯔꯒ ꯂꯩ ꯃꯤꯁꯤꯡ ꯕꯤꯖꯅꯦꯁꯀꯤ ꯀꯨꯝꯕ ꯎꯝ ꯇꯧꯔꯒ ꯂꯩꯌꯦ ꯕꯤꯖꯅꯦꯁꯇꯤ ꯆꯥꯎꯕꯗꯤ ꯆꯥꯎꯊꯣꯛꯇꯦꯗ
ꯑꯗꯨꯒ ꯅꯈꯣꯏꯒꯤ ꯅꯈꯣꯏꯔꯣꯝꯁꯦ ꯏꯁꯤꯡꯗꯤ ꯇꯥꯡꯉꯦ ꯍꯥꯏꯌꯦꯅꯀꯣ ꯍꯟꯗꯛꯀ ꯑꯅꯤ ꯈꯔ ꯐꯔꯕ꯭ꯔꯣ
ꯏꯁꯤꯡꯗꯤ ꯑꯗꯨꯝ ꯇꯥꯡꯉꯒ ꯂꯩꯌꯦ ꯑꯈꯣꯏ ꯈꯨꯟꯗꯤ
ꯑꯣ ꯑꯣ ꯍꯥꯟꯅꯗꯤ ꯍꯥꯟꯅꯒꯤ ꯋꯥꯔꯤꯁꯨ ꯑꯗꯨꯝ ꯇꯥꯕ ꯅꯨꯡꯕꯥꯗꯤ ꯏꯁꯤꯡꯗꯤ ꯌꯥꯝ ꯇꯥꯡꯕꯅꯦ ꯍꯥꯏꯅꯀꯣ ꯍꯦꯛ ꯍꯦꯛ ꯇꯥꯕ ꯑꯗꯨꯅꯅꯤꯗ
ꯁꯤꯡꯗꯤ ꯈꯔ ꯇꯥꯡꯉꯦ ꯑꯗꯣ ꯋꯦꯗꯔꯅ ꯅꯨꯡꯉꯥꯏꯕ ꯋꯦꯗꯔꯗꯤꯀꯣ ꯁꯥꯕ ꯃ ꯇꯝꯗꯁꯨ ꯑꯗꯨꯝ ꯁꯥꯕꯨꯗꯤ ꯁꯥꯏꯌꯦꯕ ꯑꯗꯣ ꯆꯥꯡ ꯆꯥꯡ ꯂꯩꯔꯒ ꯁꯥꯕꯗꯣ
ꯍꯣꯏ ꯍꯣꯏ ꯆꯥꯡ ꯑꯃꯗꯀꯣ
ꯎꯝ ꯗꯨꯝ ꯁꯥꯕ ꯏꯪꯕ ꯀꯥꯟꯗꯁꯨ ꯇꯃꯦꯜꯂꯣꯟꯗꯤ ꯏꯪꯕ ꯀꯥꯟꯗꯗꯤ ꯋꯤꯟꯇꯔ ꯂꯥꯛꯑꯗꯤ ꯂꯩ ꯏꯪꯅ ꯏꯪꯕꯒꯤ ꯂꯩ
ꯍꯣꯏ
ꯎꯝ ꯑꯩꯈꯣꯏ ꯈꯣꯏꯗꯗꯤ ꯑꯗꯨꯝ ꯇꯧꯕꯗꯤ ꯂꯩꯇꯕꯀꯣ
ꯎꯝ
ꯏꯪꯔꯁꯨ ꯆꯥꯡ ꯂꯩꯔꯒ ꯏꯪꯕ ꯑꯗꯨꯒꯤꯅꯤꯗ ꯅꯨꯡꯕꯥꯗ ꯅꯨꯡꯉꯥꯏꯔꯤꯁꯦ
ꯎꯝ ꯅꯨꯡꯕꯥꯁꯦ ꯍꯟꯗꯛ ꯥꯀꯥꯟꯗꯤ ꯌꯥꯝ ꯆꯥꯎꯈꯠꯂꯝꯔꯅꯤꯅꯀꯣ
ꯎꯝ ꯆꯥꯕꯂꯤ ꯆꯥꯊꯣꯛ ꯑꯦ
ꯆꯥꯎꯈꯠ ꯂꯝꯔꯅꯤ ꯍꯟꯗꯛ ꯎꯝ ꯕꯖꯥꯔ ꯁꯦꯠ ꯀꯨꯝꯕꯁꯨ ꯐꯖꯅ ꯁꯥꯈ꯭ꯔꯦ ꯍꯥꯏꯅꯀꯣ
ꯍꯣꯏ ꯁꯥꯔꯒ ꯂꯩꯌꯦ
ꯎꯝ ꯃꯣꯏꯗꯤ ꯆꯠꯇꯕ ꯀꯨꯏꯔꯦ ꯍꯥꯟꯅꯗꯤ ꯆꯠ ꯂꯝꯃꯦ ꯍꯟꯗꯛ ꯀꯥꯟꯗꯤ ꯕꯖꯥꯔ ꯁꯦꯠ ꯀꯨꯝꯕ ꯁꯥꯔꯛꯄ ꯃꯇꯝꯗꯗꯤ ꯑꯩ ꯁꯨꯡꯆꯠ ꯆꯠꯇ꯭ꯔꯦꯕꯀꯣ
ꯀꯌꯥ ꯑ ꯐ꯭ꯔꯤ ꯂꯩꯕ ꯀꯥꯟꯗ
ꯅꯣꯡ ꯐꯥꯗꯣꯛꯇꯤ ꯆꯠꯅꯤꯡꯕꯅꯦ ꯍꯣꯏ ꯀꯣꯏꯕ ꯑꯣꯏꯅꯀꯣ ꯆꯥꯛ ꯑꯟꯁꯥꯡ ꯍꯣꯇꯦꯜ ꯈꯣꯏ ꯆꯥꯛ ꯑꯟꯁꯥꯡ ꯐꯝꯕ ꯈꯣꯏꯗꯨꯁꯨ ꯍꯥꯎꯕꯅꯤꯅꯦ ꯅꯈꯣꯏꯒꯤ ꯆꯥꯛ ꯑꯟꯁꯥꯡ ꯈꯨꯊꯣꯡꯗꯣ
ꯍꯣꯏ ꯍꯥꯎꯑꯦ ꯍꯣꯏ ꯆꯥꯛ ꯏꯟꯁꯥꯡꯗꯤ ꯊꯣꯡꯕ ꯌꯥꯝ ꯍꯩꯌꯦ ꯍꯩꯕꯅꯦ ꯃꯣꯏꯗꯤ
ꯊꯥꯏꯌꯦ ꯊꯩꯌꯦ ꯑꯩꯁꯨ ꯅꯣꯡꯃ ꯍꯥꯎꯅ ꯆꯥꯔꯝꯃꯦ ꯆꯥꯕ ꯐꯪꯉꯦ ꯅꯣꯡꯃ ꯆꯥꯕ ꯂꯥꯛꯀꯦ
ꯍꯣꯏ